ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯍꯤꯞꯄꯤ ꯍꯤꯞꯄꯤ ꯌꯦ
ꯌꯥꯝ ꯅꯨꯡꯉꯥꯏꯔꯦꯀꯣ
ꯎꯝ ꯅꯨꯡꯉꯥꯏꯌꯦ
ꯆꯥꯛ ꯊꯣꯡꯈꯤꯔꯣꯏꯗ꯭ꯔꯣ
ꯊꯣꯡꯅꯤꯡꯉꯥꯏ ꯋꯥꯠꯂꯤꯌꯦ
ꯅꯣꯏ ꯊꯦꯡꯅ ꯆꯥꯕ꯭ꯔꯥ
ꯍꯣꯏ ꯊꯦꯡꯅꯥ ꯆꯥꯏ
ꯄꯨꯡ ꯀꯌꯥ ꯀꯌꯥ ꯄꯨꯡ ꯀꯌꯥꯗ ꯆꯥꯛ ꯆꯥꯕꯔꯥ ꯅꯣꯏ
ꯈꯣꯏ ꯇꯔꯥ ꯍꯦꯟꯂꯦ ꯉꯁꯥꯏ ꯆꯥꯕꯥꯗꯣ ꯑꯁ ꯆꯥꯛ ꯄꯟꯕꯒꯤꯔꯥ ꯈꯪꯗꯦ ꯆꯥꯛ ꯑꯃꯨꯛ ꯂꯥꯝꯈꯠꯂꯛꯑꯦꯅꯦ
ꯅꯨꯡꯗꯥꯡꯗꯗꯤ
ꯅꯨꯡꯗꯥꯡꯗꯥꯗꯤ ꯑꯁ ꯅꯤꯄꯥꯟ ꯑꯗꯨꯋꯥꯏꯗ ꯑꯗꯨꯝ ꯆꯥꯟꯅꯩꯗ
ꯊꯦꯡꯉꯦꯀꯣ
ꯊꯦꯡꯉꯦ
ꯑꯩꯈꯣꯏꯗꯤ ꯅꯤꯄꯥꯟ ꯍꯥꯏꯕꯁꯤꯗꯤ ꯇꯨꯝꯃꯝꯃꯥꯅꯤꯌꯦ
ꯎꯝ ꯎꯝ
ꯈꯔꯥ ꯈꯔꯥ ꯉꯥꯟꯅ ꯆꯥꯎꯗ
ꯏꯁ ꯀꯔꯤꯒꯤꯅꯣ
ꯍꯛꯆꯥꯡ ꯁꯣꯛꯀꯅꯤ ꯆꯥꯛꯁꯦ ꯆꯥꯡ ꯅꯥꯏꯅ ꯆꯥꯒꯗꯕꯅꯦ
ꯆꯥꯡ ꯅꯥꯏꯅ ꯆꯥꯕꯅꯤꯅꯦ ꯈꯔ ꯉꯟꯅꯥ ꯆꯥꯗ꯭ꯔꯗꯤ ꯆꯥꯡ ꯅꯥꯏꯕꯗꯣ ꯀꯥꯏꯈ꯭ꯔꯅꯤ ꯑꯩꯈꯣꯏꯗꯤ ꯗꯨꯝ ꯊꯦꯡꯅ ꯆꯥꯕꯅꯤꯅ
ꯅꯠꯇꯦ ꯅꯣꯏ ꯉꯥꯟꯅ ꯆꯥꯕ ꯃꯤꯠꯁꯨ ꯂꯩꯔꯝꯒꯅꯤꯗ
ꯅꯨꯃꯤꯠ ꯍꯥꯏꯕꯔꯣ ꯑꯒꯣꯏ ꯉꯥꯟꯅ ꯆꯥꯕꯕꯨꯗꯤ ꯍꯞꯇꯥ ꯑꯃꯗ ꯑꯃꯥ ꯒꯨꯝꯕ ꯑꯣꯏꯔꯝꯒꯅꯤ ꯉꯟꯅꯥ ꯆꯥꯔꯗꯤ ꯆꯥꯡ ꯅꯥꯏꯅ ꯆꯥꯕꯗꯣ ꯀꯥꯏꯔꯑꯦ
ꯑꯗꯒꯤ ꯑꯗꯨꯝ ꯊꯦꯡꯅ ꯆꯥꯕ ꯇꯥꯕꯅꯤꯅ ꯃꯇꯝ ꯅꯥꯏꯅꯀꯣ
ꯑ ꯃꯇꯝ ꯅꯥꯏꯅ ꯊꯦꯡꯅ ꯆꯥꯕꯀꯣ
ꯑꯥ
ꯌꯥꯏ ꯑꯈꯣꯏꯒꯤ ꯑꯩꯗꯤ ꯀꯩꯅꯣ ꯇꯧꯔꯤꯌꯦ ꯐ꯭ꯔꯤꯖꯇꯣ
ꯎꯝ
ꯌꯥꯝ ꯃꯣꯠꯈ꯭ꯔꯕ ꯑꯃꯨꯛ ꯑꯩꯅ ꯁꯦꯡꯗ꯭ꯔꯗꯤ ꯁꯦꯡꯅꯤꯉꯥꯏ ꯃꯤ ꯂꯩꯇꯦ ꯀꯔꯤꯒꯤꯅꯣ ꯈꯪꯗꯦ ꯑꯩꯁꯦ ꯒ꯭ꯌꯥꯟ ꯇꯥꯗꯦ
ꯑꯩ ꯋꯥꯔꯤ ꯂꯤꯕꯤꯌꯨꯔꯥ ꯅꯣꯡꯃ ꯑꯁ ꯑꯉꯥꯡ ꯑꯉꯥꯡ ꯅꯨꯄꯥ ꯃꯆꯥꯒ ꯃꯃꯥꯒ ꯑꯗꯨꯝ ꯍꯥꯏꯗꯤ ꯃꯆꯥꯗꯣ ꯆꯥꯎꯁꯨ ꯆꯥꯎꯗꯕ ꯄꯤꯛꯆꯁꯦ ꯑꯉꯥꯡꯁꯨ ꯑꯉꯥꯡꯁꯨ ꯌꯥꯝꯅ ꯑꯣꯏꯗꯕ ꯀꯩꯅꯣ ꯇꯧꯕ ꯍꯤꯡ ꯃꯣꯏꯁꯦ ꯑꯗꯨꯝ ꯂꯩꯕ ꯃꯥꯜꯂꯦ ꯅꯨꯡꯗꯥꯡ ꯑꯃꯗꯀꯣ
ꯅꯨꯡꯗꯥꯡ ꯇꯨꯝꯃꯦ ꯃꯊꯪ ꯅꯨꯃꯤꯠꯇ ꯑꯌꯨꯛꯇꯀꯣ
ꯎꯝ
ꯃꯆꯥꯅꯨꯄꯥꯅ ꯃꯃꯥꯗ ꯌꯥꯝ ꯑꯩꯗꯤ ꯀꯩꯅꯣ ꯌꯥꯝ ꯄꯣꯡꯅꯀꯣ ꯍꯥꯏꯕꯅꯦ ꯉꯔꯥꯡ ꯅꯨꯡꯗꯥꯡꯗꯤ ꯑꯩ ꯏꯃꯥ ꯑꯩ ꯉꯔꯥꯡ ꯅꯨꯡꯗꯥꯡꯗꯤ ꯑꯁ ꯏꯊꯟꯇ ꯌꯨꯝ ꯍꯥꯡꯕ ꯆꯠꯂꯦ ꯑꯁꯤꯅꯤꯅꯦ ꯃꯥꯅ ꯍꯥꯏꯔꯤꯗꯣ ꯀꯅꯥꯗꯁꯨ ꯀꯤꯗꯦ ꯅꯍꯥꯟꯗꯤ ꯑꯗꯨꯝ ꯅꯪꯅ ꯅꯪꯉꯣꯟꯗ ꯍꯧꯔꯒ ꯆꯥꯕꯗꯣ ꯑ ꯅꯨꯡꯗꯥꯡꯗꯤ ꯏꯊꯟꯇ ꯌꯨꯝꯍꯥꯡꯕ ꯆꯠꯂꯦ ꯑꯗꯣ ꯑꯩ ꯍꯧꯒꯠꯄ ꯃꯃꯥ ꯃꯃꯥꯅ ꯀꯤꯗꯕꯔꯣ ꯑꯗꯨ ꯈꯣꯠꯄ ꯀꯩꯅꯣ ꯍꯪꯉꯦꯕꯀꯣ
ꯑꯥ
ꯑꯉꯥꯡ ꯅꯨꯄꯥ ꯃꯆꯥꯗꯨꯅ ꯑꯁ ꯀꯤꯗꯦꯗ ꯑꯩ ꯍꯧꯒꯠꯄꯗꯣ ꯌꯥꯝ ꯊꯦꯡꯈ꯭ꯔꯦ ꯁꯤꯅꯦꯕ
ꯑꯥ
ꯑꯩꯅ ꯍꯧꯒꯠꯄꯗꯣ ꯊꯦꯡꯈ꯭ꯔꯦ ꯑꯗꯨꯒ ꯑꯩꯅ ꯊꯣꯡ ꯍꯥꯡꯕꯗ ꯊꯣꯡ ꯍꯥꯡꯕꯗ ꯃꯩꯒꯁꯦ ꯃꯁꯥ ꯃꯊꯟꯇ ꯉꯥꯜꯂꯦ ꯑꯗꯨꯒ ꯊꯣꯡ ꯍꯥꯥꯡꯕꯗ ꯅꯨꯡꯁꯤꯠꯁꯦ
ꯂꯤꯔꯤ ꯂꯤꯔꯤ ꯑꯗꯨꯝ ꯍꯨꯝꯕꯗꯣ ꯅꯨꯡꯁꯤꯠꯁꯦ ꯑꯗꯨꯝ ꯂꯥꯛꯑꯦ ꯍꯥꯏꯅꯦ ꯑꯗꯨꯗ ꯃꯃꯥꯅ ꯀꯔꯤ ꯍꯥꯏꯗ꯭ꯔꯥ ꯈꯪꯕ꯭ꯔꯥ ꯏꯃꯥ ꯉꯔꯥꯡ ꯅꯨꯡꯗꯥꯡꯁꯨ ꯐ꯭ꯔꯤꯖ ꯃꯅꯨꯡꯗ ꯌꯨꯝ ꯍꯥꯡꯕ꯭ꯔ
ꯒ꯭ꯌꯥꯟ ꯇꯥꯔꯦ ꯇꯥꯔꯦ ꯑꯗꯨꯗꯤ ꯑꯗꯨꯒꯤ ꯋꯥꯔꯤꯗꯣ ꯑꯩ ꯅꯪꯒꯤ ꯅꯌꯥꯝꯕꯒꯤ ꯋꯥꯔꯤ ꯅꯤꯡꯁꯤꯡꯉꯤꯗ
ꯃꯣꯔꯣꯛ ꯄꯥꯝꯕꯤꯗ ꯆꯠꯂꯒ ꯍꯥꯂꯦ ꯍꯥꯏꯕꯗꯣ
ꯎꯝ-ꯝ- ꯝ ꯑꯗꯨꯒ_ _ ꯍꯣꯔꯦ ꯑꯅꯥ ꯂꯩꯕꯤꯌꯨꯔ꯫
ꯀꯩꯏ_ _
ꯍꯣꯏ꯫ ꯑꯣ ꯀ ꯑꯦꯁ ꯀꯩꯅꯣꯗ ꯑꯩꯈꯣꯏ ꯀꯩꯅꯣ ꯂꯩꯗꯅ ꯑꯣ_ _ ꯃꯤꯅ ꯎꯆꯦꯛ ꯁꯥꯕꯗꯧ꯫
ꯑꯥ ꯑꯥ ꯈꯪꯉꯦ꯫ ꯈꯪꯉꯦ ꯈꯪꯉꯦ꯫
ꯃꯥꯒꯤ ꯁ꯭ꯀꯨꯜꯗ ꯇꯝꯃꯦꯕ ꯑꯩꯖꯨ ꯑꯉꯥꯡ ꯑꯣꯏꯔꯤꯉꯩꯗ ꯑꯁ꯫ ꯑꯣ ꯃꯍꯩꯁꯡ ꯃꯍꯩꯁꯡ ꯀꯣ ꯃꯍꯩꯁꯡꯗ ꯇꯝꯃꯦ꯫ ꯑꯗꯨꯒ ꯑꯩꯖꯦ ꯌꯥꯝꯅ ꯅꯤꯉꯥꯏ ꯇꯧ ꯇꯧꯒꯜꯂꯦ ꯑꯗꯨ ꯃꯇꯝꯗꯣ ꯁ꯭ꯀꯨꯜ ꯀꯥꯅꯤꯡꯗꯕꯒꯤꯀꯣ꯫
ꯎꯝ꯫
ꯑꯁ ꯅꯣꯡꯃꯖꯦ_ _ ꯀꯩꯅꯣ ꯇꯧꯋꯦ ꯏꯃꯥꯅ ꯊꯤꯟꯕꯅꯦ ꯑꯩꯈꯣꯏ꯫ ꯁꯔꯣꯛ ꯑꯥ ꯁꯣꯔꯣꯛ ꯂꯩꯗꯅ꯫
ꯎꯝ꯫
ꯋꯇꯤꯡꯁꯦꯠꯒꯤ ꯃꯈꯥ ꯐꯥꯎ ꯊꯤꯟꯂꯦ ꯊꯦꯟ ꯊꯤꯟꯕꯅꯦ꯫ ꯑ ꯑꯁ ꯃꯤ ꯃꯌꯥꯝꯖꯨ ꯆꯠꯂꯤꯕꯅꯦ ꯑꯗꯨꯗ ꯀꯩꯅꯣ ꯇꯧꯕꯀꯣ꯫
ꯎꯝ꯫
ꯑꯩꯅ ꯅꯤꯡꯉꯥꯏ ꯇꯧꯔꯒ ꯑꯁ ꯅꯨꯄꯥ ꯑꯃ_ _ ꯑꯣ ꯄꯥꯈꯪ ꯁꯥꯊꯤꯅꯦꯗ꯫ ꯃꯁꯥꯗ ꯑꯗꯨꯝ ꯋ- ꯋꯥꯡ ꯆꯥꯎꯕꯅꯦꯕ ꯑꯩꯉꯣꯟꯗ_ _ ꯄꯝꯃꯒꯀꯣ ꯑꯁ ꯆꯠꯂꯁꯦ ꯆꯠꯂꯁꯦꯅ_ _ ꯄꯝꯕ ꯑꯗ ꯑꯩ ꯑꯁ ꯂꯦꯡꯕ ꯈꯣꯄ ꯑꯝꯇ ꯉꯝꯗ꯭ꯔꯦ ꯑꯗꯨꯝ ꯆꯠ ꯄꯥ_ _
ꯎꯝ ꯃꯣꯏꯅꯖꯨ ꯑꯗꯨꯝ ꯊꯦꯝꯃꯦꯕꯀꯣ꯫
ꯎꯝ꯫
ꯆꯠꯂꯦ ꯑꯗꯣ ꯃꯍꯩꯁꯪꯗꯣ ꯌꯧꯗ꯭ꯔꯤꯉꯩꯗ ꯗꯨꯀꯥꯟ ꯂꯩꯌꯦ꯫
ꯎꯝ꯫
ꯑꯗꯨ ꯃꯣꯏꯅ ꯑꯗꯣ ꯅꯨꯄꯥꯅ ꯑꯆꯥꯄꯣꯠꯁꯨ ꯂꯩꯕꯤꯌꯦ ꯄꯤꯡꯄꯣꯡꯒꯨꯝꯕ꯫ ꯑꯩꯗꯤ ꯂꯨꯄꯥ ꯑꯅꯤꯒꯤ ꯌꯥꯝ ꯆꯥꯎꯅ ꯂꯩꯕꯗꯣ ꯅꯍꯥꯟꯗꯤ ꯑꯪ_ _ ꯍꯥꯟꯅꯗꯤ ꯑꯗꯨꯝ ꯂꯩꯗꯅ ꯂꯨꯄꯥ ꯃꯉꯥꯒꯤ ꯑꯆꯥꯄꯣꯠ ꯂꯩꯕꯤꯕꯅꯦꯕ ꯃꯥꯅ꯫ ꯁꯤ ꯆꯥꯔꯒ ꯀꯩꯅꯣ ꯇꯧꯔꯣ ꯁ꯭ꯀꯨꯜ ꯀꯥꯔꯣ ꯐꯖꯅ ꯀꯥꯔꯣ ꯅꯤꯉꯥꯏ ꯇꯧꯅꯣꯅ꯫ ꯍꯥꯏꯕꯅꯦꯕ ꯑꯩꯁꯨ ꯑꯗꯨ ꯂꯧꯔꯦ ꯆꯥꯔꯦ꯫ ꯃꯦꯗꯣ ꯁ꯭ꯀꯨꯜ ꯃꯐꯝ ꯁ꯭ꯀꯨꯜ ꯒꯦꯠ ꯗ꯭ꯋꯥꯏꯗ ꯀꯨꯝꯃꯦ ꯑꯗꯨ ꯑꯩꯅ ꯆꯪꯗꯕꯀꯣ꯫ ꯑꯗꯨꯗꯒꯤ ꯏꯆꯦ ꯍꯣꯏ ꯏꯆꯦ ꯏꯆꯦꯗ ꯑꯃꯨꯛ ꯅꯤꯉꯥꯏ ꯇꯧꯔꯦ ꯑꯁ ꯑꯩ ꯆꯪꯕ ꯉꯝꯃꯣꯏ ꯆꯪꯉ꯭ꯔꯣꯏ꯫ ꯌꯨꯝ ꯑꯃꯨꯛ ꯍꯟꯈ꯭ꯔꯁꯦꯅ ꯇꯧꯕꯅꯦꯕ꯫ ꯑꯗꯨꯗ ꯆꯦꯖꯨ_ _ ꯀꯩꯅꯣ ꯇꯧꯕꯉ ꯀꯩꯅꯣ ꯌꯥꯗ꯭ꯔꯦ꯫ ꯁꯤꯗꯤꯑꯩꯅ ꯑꯗꯨꯝ_ _ ꯃꯥꯒꯤ ꯈꯣꯠꯇꯒ ꯑꯗꯨꯝ ꯄꯥꯏꯔꯒ ꯂꯩꯕꯅꯤꯅ_ _
ꯃꯃꯥꯟꯅꯕꯤ ꯑꯃꯗ ꯍꯥꯏ ꯑꯁ ꯑꯩꯒꯤ ꯕꯦꯒꯇꯣ ꯂꯧꯊꯣꯛꯑꯣ ꯑꯩ ꯇꯨꯔꯦꯜ ꯂꯣꯝꯗ_ _ ꯁꯤ ꯄꯨꯔꯥ ꯆꯠꯈꯔꯥꯒꯦ꯫ ꯁ꯭ꯀꯨꯜ ꯀꯥꯗꯕꯤꯗꯒꯣ ꯇꯨꯔꯦꯟ ꯂꯥꯜꯂꯒ_ _ ꯇꯨꯔꯦꯟ ꯑ ꯂꯥꯜꯂꯒ ꯑꯗꯨꯝ ꯌꯨꯝꯗ ꯑꯃꯨꯛ ꯆꯠꯂꯦ ꯑꯁ ꯑꯗꯨ ꯃꯇꯝꯗꯣ_ _ ꯁꯀꯨꯜ ꯀꯥꯕ ꯀꯩꯅꯣ ꯌꯥꯝ ꯇꯧꯋꯦ ꯇꯜꯂꯦ꯫
ꯕ ꯎꯝ
ꯎꯝ
ꯑꯉꯥꯡ ꯑꯣꯏꯕ ꯅꯤꯅꯀꯣ
ꯎꯝ ꯑꯁ ꯀꯔꯤ ꯀꯔꯤ ꯅꯣꯅ ꯅꯪ ꯊꯛꯕꯛ ꯌꯥꯝ ꯆꯤꯟꯕ ꯃꯥꯜꯂꯦꯕꯣ
ꯑ ꯑꯩꯗꯣ ꯀꯩꯅꯣꯅꯦꯗ ꯁꯤ ꯊꯕꯛ ꯃꯆꯥ ꯑꯃ ꯇꯧꯕꯅꯦ ꯃꯈꯣꯟ ꯌꯥꯝ ꯍꯧꯕ꯭ꯔꯥ
ꯍꯥꯎ ꯃꯔꯥꯛ ꯃꯔꯥꯛꯇ ꯌꯥꯝ ꯍꯧꯋꯦ
ꯇꯞꯅ ꯇꯧꯒꯦꯀꯣ
ꯑꯗꯨ ꯑꯗꯨ ꯃꯇꯝꯗꯣ
ꯁ꯭ꯀꯨꯜ ꯀꯥꯕ ꯈꯣꯠꯄꯁꯦ ꯈꯪꯗꯦ ꯀ꯭ꯂꯥꯁ ꯀꯦꯖꯤ ꯀꯥꯕꯔꯥ ꯑꯗꯨ ꯃꯇꯝꯗ ꯁꯤꯐꯥꯏꯁꯤꯡꯁꯨ ꯑꯗꯨꯝ ꯗ꯭ꯌꯨꯇꯤ ꯆꯠꯂꯦꯕꯀꯣ ꯂꯝꯕꯤꯗ ꯑꯗꯨꯝ ꯐꯥ ꯐꯝꯃꯒ ꯂꯦꯞꯄꯒ ꯑꯗꯨꯝ ꯂꯩꯕꯗꯣ ꯁꯤꯐꯥꯏꯁꯤꯡ ꯃꯔꯛ ꯃꯔꯛꯇ
ꯍꯣꯏ ꯍꯣꯏ ꯈꯪꯉꯦ ꯃꯣꯏ
ꯅꯨꯡꯇꯤꯒꯤ ꯑꯗꯨꯝ ꯂꯩꯌꯦ ꯑꯗꯨ ꯑꯩꯈꯣꯏ ꯁꯨꯇꯤ ꯊꯥꯕ ꯃꯇꯝꯗ
ꯇꯟꯒ ꯄꯤꯕ꯭ꯔꯥ
ꯑꯧ ꯇꯟꯒꯨꯝꯕ ꯑꯁ ꯌꯦꯟꯁꯥꯡꯁꯨ ꯌꯥꯎꯋꯤ ꯅꯤꯕꯀꯣ ꯑꯁ ꯃꯣꯏꯁꯨ ꯑꯗꯨꯝ ꯃꯣꯏ ꯃꯣꯏ ꯀꯣꯟꯅ ꯃꯣꯏ ꯈꯛꯇ ꯄꯨꯕꯗꯣ ꯑꯩꯈꯣꯏꯅ ꯑꯃꯨꯛ ꯅꯤꯁꯤꯜꯂꯦ ꯃꯤ ꯑꯃ ꯑꯃ ꯑꯅꯤ ꯈꯛꯇ ꯅꯥꯠꯇꯦ ꯑꯗꯨꯁꯨ ꯃꯉꯥ ꯇꯔꯨꯛ ꯇꯥꯔꯦꯠ ꯎꯝ
ꯃꯣꯏꯁꯦ ꯑꯉꯥꯡꯗꯤ ꯌꯥꯝ ꯅꯨꯡꯁꯤꯕꯅꯦ
ꯅꯨꯡꯁꯤꯕꯅꯦ ꯃꯣꯏꯁꯨ ꯑꯗꯨꯝ ꯑꯉꯥꯡ ꯂꯩ ꯑꯥꯗ ꯌꯨꯝꯗ ꯂꯩꯍꯧꯕꯅꯤꯅꯀꯣ ꯑꯗꯨꯒꯅꯦ ꯃꯔꯝ ꯃꯔꯛꯇꯗꯤ ꯑꯩꯈꯣꯏ ꯅꯤꯗ꯭ꯔꯁꯨ ꯑꯗꯨꯝ ꯄꯤꯌꯦ ꯎꯝ
ꯅꯣꯏꯗꯣ ꯏꯃꯣꯠ ꯃꯣꯠꯂꯒ ꯆꯥꯕ ꯐꯪꯗꯕꯁꯨ ꯃꯥꯜꯂꯝꯒꯅꯤ ꯑꯗꯨꯒꯤ
ꯑꯗꯨꯝ ꯀꯩꯅꯣ ꯇꯧꯋꯤꯗ ꯃꯔꯛꯇꯗꯤꯀꯣ ꯑꯩꯈꯣꯏꯅ ꯅꯤꯗ꯭ꯔꯁꯨ ꯂꯝꯕꯤ ꯆꯠꯕꯗꯣ ꯂꯥꯛꯑꯣ ꯑꯗꯨꯝ ꯀꯣ ꯀꯧꯔꯒ ꯄꯤꯕ ꯑꯗꯣ ꯃꯔꯛ ꯃꯔꯛꯇꯅ ꯂꯨꯄꯥ ꯇꯔꯥꯒꯨꯝꯕ ꯄꯤꯕ ꯄꯥꯄꯥꯉꯥ ꯃꯉꯥꯒꯨꯝꯕ ꯄꯤꯕ ꯑꯗꯨꯝ ꯌꯥꯎꯋꯦꯗ
ꯅꯪꯅ ꯍꯦꯟꯅ ꯃꯥꯜꯂꯝꯒꯅꯤ ꯑꯗꯨ ꯃꯔꯛꯇ ꯏꯀꯪ ꯀꯪꯉꯒ ꯆꯥꯛ ꯆꯥꯕ ꯐꯪꯗ꯭ꯔ ꯃꯥꯜꯂꯦ ꯁꯤ ꯑꯉꯥꯡꯁꯦ ꯀꯥꯢꯅ
ꯑꯩꯗꯤ ꯑꯩꯗꯤ ꯑꯁꯤꯒꯨꯝꯕ ꯀꯌꯥꯗꯤ ꯅꯤꯗꯦꯗ ꯑꯩ ꯅꯤꯕꯗꯤ ꯈꯪꯗꯦ ꯏꯃꯥꯟꯅꯕ ꯑꯩ ꯆꯠ ꯆꯠꯃꯤꯟꯅꯕꯁꯤꯡꯗꯨꯅ ꯑꯗꯨꯝ ꯏꯊꯣꯔꯛꯄ
ꯎꯝ ꯅꯣꯏꯒꯤ ꯅꯃꯥꯟꯅꯕ ꯑꯃ ꯈꯔ ꯃꯨꯇꯛ ꯇꯧꯕꯗꯣ
ꯎꯝ
ꯑꯗꯨ ꯅꯨꯄꯥꯁꯨ ꯅꯣꯏ ꯑꯅꯤ ꯑꯗꯨꯝ ꯄꯨꯜꯂꯛꯄ꯭ꯔꯥ
ꯄꯨꯜ ꯑꯣ
ꯃꯥꯟꯅꯔꯛꯄ꯭ꯔꯕ
ꯑꯗꯨ ꯃꯇꯝꯗꯣ ꯈꯪꯗꯅꯦ ꯑꯁ ꯈꯪꯗꯦ ꯑꯣ ꯈꯪꯗ꯭ꯔꯦ
ꯅꯣꯏꯅꯤꯗꯣ ꯊꯥꯛ ꯀ꯭ꯂꯥꯁ ꯇꯣ ꯊꯥꯛ ꯍꯥꯏꯌꯦꯕꯀꯣ
ꯎꯝ
ꯊꯥꯛꯇꯣ ꯑꯗꯨꯝ ꯄꯨꯜꯂꯛꯄ꯭ꯔꯕ
ꯄꯨꯟꯕꯁꯨ ꯌꯥꯎꯏ ꯄꯨꯟꯕꯁꯨ ꯌꯥꯎꯏ
ꯅꯠꯇꯦ ꯑꯩꯅ ꯍꯥꯏꯗꯤ ꯅꯪꯅ ꯑ ꯊꯥꯛ ꯑꯅꯤ ꯀꯥꯞꯕ ꯀꯥꯟꯗ ꯃꯥꯁꯨ ꯑꯅꯤ ꯀꯥꯕ꯭ꯔꯥ ꯍꯥꯏꯕꯅꯤꯗ ꯑꯩꯅ ꯍꯥꯏꯕꯗꯤ
ꯑꯗꯨꯅꯦ ꯄꯨꯟꯕꯁꯨ ꯌꯥꯎꯋ ꯄꯨꯟꯕꯁꯨ ꯌꯥꯎꯋꯦꯕ ꯍꯥꯏꯗꯤ ꯃꯥꯟꯅꯕꯁꯨ ꯌꯥꯎꯋꯤ ꯃꯥꯅ ꯑꯗꯨꯝ ꯀꯩꯅꯣ ꯂꯩꯍꯧꯕ ꯀꯩꯅꯣ ꯈꯣꯄ ꯁ꯭ꯀꯨꯜ ꯇꯣꯉꯥꯟꯕ ꯆꯠꯄ ꯃꯇꯝꯗ ꯑꯃꯨꯛ ꯇꯣꯡꯉꯥꯟꯈꯤꯕꯀꯣ ꯀ꯭ꯂꯥꯁ ꯊꯥꯛꯇꯣ
ꯎꯝ
ꯑꯗꯣ ꯑ ꯀꯩꯅꯣꯗ ꯀꯔꯤꯉꯩꯗꯗꯤ ꯃꯥꯅꯩ ꯎꯆꯦꯛꯒꯤ ꯁ꯭ꯀꯨꯜ ꯀꯥꯕꯗꯣ
ꯑꯣ ꯑꯣ ꯆ ꯀꯦ ꯃꯍꯦꯁꯅ ꯉꯥꯏ ꯀꯏꯅ
ꯑꯣ ꯎꯆꯦꯛꯅ ꯄꯨꯕ ꯃꯍꯩꯁꯪꯗꯣ
ꯎꯝ
ꯑꯗꯨ ꯃꯇꯝꯗꯗꯤ ꯌꯥꯝ ꯀꯩꯅꯣ ꯇꯧꯋꯤꯗ ꯃꯅ ꯀ꯭ꯂꯥꯁ ꯑꯃ ꯀ ꯑꯂꯤꯉꯥꯏꯗꯔ ꯊꯥꯛ ꯀꯣ ꯊꯥꯛ ꯑꯃ ꯀꯥꯔꯤꯉꯩꯗ ꯃꯥ ꯁ꯭ꯀꯨꯜ ꯍꯣꯡꯈꯤꯕꯀꯣ ꯃꯥꯏꯁꯥꯡꯗꯣ
ꯑꯥ
ꯍꯣꯉꯒ ꯑꯩꯁꯨ ꯀ꯭ꯂꯥꯁ ꯁ ꯊꯥꯛꯇꯣ ꯑꯅꯤ ꯀꯥꯔꯤꯉꯩꯗ ꯈꯨꯟꯗ ꯑꯃꯨꯛ ꯀꯥꯔꯦ
ꯎꯝ
ꯑꯗꯨ ꯊꯥꯛ ꯑꯍꯨꯝꯗꯅ ꯃꯥꯁꯨ
ꯑꯩꯅ ꯀꯥꯐꯝꯗꯨꯗ ꯈꯨꯟꯗ ꯑꯃꯨꯛ ꯀꯥ ꯑꯗꯨꯝ ꯀꯩꯅꯣ ꯇꯧꯋꯦ ꯃꯅꯥꯩ ꯑꯗꯨꯗꯗꯤ ꯑꯗꯨꯗꯒꯤ ꯑꯃꯨꯛ ꯃꯥꯟꯅꯩ ꯑꯗꯨꯒ ꯃꯔꯤꯗ꯭ꯔꯥ ꯃꯥꯅ ꯇꯣꯉꯥꯟ ꯑꯃꯨꯛ ꯆꯠꯈꯤꯕꯀꯣ ꯑꯗꯨꯗꯒꯤ ꯃꯥꯟꯅꯗ꯭ꯔꯦ ꯃꯥꯁꯦ ꯌꯥꯝ ꯍꯣꯡꯕꯅꯦ ꯊꯥꯛ ꯀꯩꯅꯣꯁꯦ ꯃꯍꯩꯁꯪꯁꯦ
ꯎꯝ ꯇꯧꯋꯦ ꯃꯤ ꯑꯗꯨꯝꯕ ꯂꯩꯌꯦꯀꯣ ꯇꯧꯕ
ꯎꯝ ꯃꯥꯗꯤ ꯀꯩꯅꯣ ꯇꯧꯕꯒꯤꯀꯣ ꯃꯥꯒꯤ ꯃꯔꯨꯝ ꯄꯥꯎꯁꯨ ꯑꯗꯨꯝ ꯌꯥꯝꯌꯥꯝꯕꯅꯦ ꯑꯃꯗ ꯆꯠꯂꯦ ꯑꯗꯨꯝ ꯈꯪꯒꯨꯝ ꯂꯥꯛꯒꯨꯝ ꯇꯧꯔꯒ ꯑꯗꯨꯝ ꯈꯪꯕꯗꯣ
ꯑ ꯑꯩꯈꯣꯏꯅꯤ ꯑꯥꯗꯔ ꯆꯨꯞꯄ ꯀꯥꯟꯗ ꯍꯜꯂꯛꯄꯗ ꯑꯣꯛꯇꯣꯗ ꯅꯨꯄꯤ ꯑꯃꯅ ꯅꯪꯒꯤ ꯅꯝꯕꯔ ꯂꯧꯕꯗꯣ ꯈꯪꯕ꯭ꯔꯥ ꯅꯣꯡꯃ ꯏꯃꯥꯟꯅꯕꯤ ꯑꯃ
ꯎꯝ
ꯅꯪꯒꯤ ꯅꯝꯕꯔ ꯂꯧꯈꯤꯕꯗꯨ ꯅꯪꯅ ꯍꯥꯟꯅ ꯅꯣꯏ ꯀꯩꯅꯣꯗ ꯂꯩꯃꯤꯟꯅꯔꯝꯕꯗꯒꯤ ꯈꯪꯕꯅꯦꯅ ꯍꯥꯏꯕ ꯅꯨꯄꯤꯗꯣ
ꯀꯝ ꯀꯥꯟꯗ
ꯍꯥꯟꯅ ꯕꯖꯥꯔ ꯆꯠꯄ ꯑꯣꯛꯇꯣꯗ ꯐ ꯑꯩꯅ ꯐꯝꯃ ꯂꯩꯕ ꯃꯥꯁꯨ ꯂꯩꯔꯝꯕꯒꯤ ꯑꯗꯨꯅꯤ
ꯑꯦ ꯀꯣꯟꯊꯩ ꯍꯛ ꯀꯔꯤ ꯀꯔꯤ ꯍꯥꯏꯕ
ꯑꯗꯨꯒꯤ ꯑꯗꯨ ꯅꯨꯄꯤꯗꯣ
ꯅꯠꯇꯦ ꯀꯨꯝꯁꯤ ꯅꯥꯠꯗꯕ ꯀꯨꯝ
ꯍꯥꯀꯨꯝ ꯑꯣꯏꯔꯝꯅꯤ꯫
ꯑꯣ ꯍꯥꯀꯨꯝ ꯍꯥꯀꯨꯝꯗꯣ ꯑꯩꯁꯨ ꯀꯥꯎꯔꯦꯅꯦ ꯍꯥꯏꯗꯤ